ꯍꯂꯣ ꯍꯂꯣ
ꯆꯥꯛ ꯆꯥꯔꯕꯣ
ꯆꯥꯗꯔꯤꯗ
ꯊꯦꯡꯉꯤꯗꯥ ꯍꯟꯗꯛꯇꯤ ꯅꯁꯦ
ꯎꯝ
ꯀꯔꯤ ꯍꯤꯟꯖꯥꯡ
ꯈꯪꯗꯦ ꯀꯩ ꯊꯣꯡꯅꯤ
ꯕꯕꯥꯗꯤ ꯀꯩꯗꯧꯕ
ꯕꯕꯥꯔꯣ
ꯏꯕꯨꯡꯉꯣꯗꯤ
ꯎꯝ
ꯕꯨꯡꯉꯣ ꯑꯕꯨꯉꯣ ꯇꯨꯏꯁꯟ ꯆꯠꯂꯤ ꯆꯠꯈꯤꯌꯦ
ꯎꯝ ꯍꯟꯂꯛꯇꯔꯤ ꯆꯠꯈꯤꯕ ꯉꯥꯏꯔꯤꯌꯦ
ꯀꯩ ꯊꯦꯡꯉꯤꯅ
ꯎꯝ
ꯃꯥꯅ ꯊꯦꯡꯉꯤꯔꯥ ꯊꯦꯡꯅ ꯂꯥꯛꯑꯣ ꯍꯥꯏꯕꯩꯔꯥ
ꯑꯣ ꯀꯩ ꯍꯥꯏꯅꯣ
ꯀꯩ ꯍꯥꯏꯅꯣ ꯃꯥ ꯊꯦꯡꯉꯤꯔ ꯊꯦꯡꯅ ꯂꯥꯛꯑꯣ ꯍꯥꯏꯕꯩꯔ ꯍꯥꯏꯕ
ꯊꯦꯡꯅ ꯑꯗꯨꯝ ꯄꯨꯡꯗꯣ ꯅꯨꯃꯤꯗꯥꯡ ꯋꯥꯏꯔꯝ ꯑꯗꯨꯃꯥꯏꯅ ꯇꯧꯕ ꯍꯥꯏꯇꯥꯔꯦ
ꯎꯝ
ꯑ ꯑ ꯃꯗ ꯎꯄ ꯅꯪ ꯍꯩꯖꯕ꯭ꯔꯣꯗꯣ ꯁꯦꯝꯕ ꯍꯩꯇ꯭ꯔꯣ ꯑꯩꯗꯤ
ꯗꯥ ꯏꯔꯥꯏ ꯂꯥꯏꯕꯗꯨꯕꯨ
ꯑꯣꯝ
ꯍꯩꯍꯥ ꯀꯔꯤ ꯐꯨꯔꯤꯠ ꯇꯨꯔꯤꯕ
ꯏꯅꯥꯔ ꯇꯨꯔꯝꯕꯅꯤꯗ ꯂꯣꯏꯅꯤ ꯂꯣꯏꯗꯝꯃꯅꯤ
ꯃꯤꯒꯤ
ꯑ ꯃꯥꯏ ꯊ ꯊ ꯎꯝ ꯎꯝ ꯎꯝ
ꯃꯣꯏ ꯌꯨꯝ ꯆꯦꯛꯅꯒ ꯃꯊꯣꯟ ꯃꯊꯣꯟꯒ ꯋꯥꯡ ꯁꯥꯗꯣꯏꯔꯣ
ꯑꯣꯏꯔꯝ ꯃꯣꯏꯍꯦ ꯈꯪꯗꯦ ꯑꯩꯗꯤ
ꯕꯥꯕꯥꯅ ꯌꯦꯛꯑꯗꯥꯏ
ꯌꯦꯛꯑꯕꯥꯅꯤ ꯈꯪꯗꯦ ꯀꯩ ꯀꯃꯥꯏꯅ ꯁꯗꯣꯏꯅꯣ
ꯕꯥꯕꯥ ꯀꯩ ꯍꯥꯏ
ꯀꯩꯝ ꯍꯥꯏꯗꯦꯗ
ꯍꯧꯖꯤꯛ ꯑꯄꯪ ꯇꯥꯔꯝꯃꯅꯤ
ꯑꯄꯥꯡ ꯅꯤꯅ
ꯑꯩꯈꯣꯏ ꯃꯨꯛꯅ ꯈꯦꯠꯅꯍꯟꯕ ꯑꯗꯣ ꯃꯣꯏ ꯃꯇꯝꯗꯨꯗ ꯋꯥꯗꯣ ꯃꯣꯏꯗꯤ ꯈꯟꯅꯗꯅ ꯂꯣꯏꯔꯝꯃꯤꯃꯤ ꯑꯗꯨꯏꯅꯦ ꯃꯣꯏꯅ ꯀꯦꯝ ꯈꯪꯖꯤꯟꯅꯗꯕꯤ ꯇꯨꯃꯤꯟꯅ ꯂꯩꯁꯤꯟꯅꯩꯗꯣ ꯍꯥꯏꯗꯤ ꯌꯥꯝꯅꯒ ꯀꯩꯅꯣ ꯇꯧ ꯑꯆꯤꯛ ꯑꯔꯦꯝꯒ ꯁꯥꯖꯤꯟꯅ ꯌꯥꯝ ꯁꯤꯡꯉꯕ
ꯑꯦ ꯑꯗꯨ ꯑꯗꯨ ꯃꯣꯏꯅ ꯅꯨꯡꯗꯤ ꯀꯩꯅꯣ ꯀꯅꯤ ꯀꯩꯅꯣ ꯍꯟꯒꯗꯧꯅꯤ ꯀꯩꯅꯣꯗꯤ ꯈꯟꯅ ꯂꯣꯏꯔ ꯃꯇꯨꯡꯗ ꯃꯣꯏꯗꯤ ꯈꯟꯅ ꯂꯣꯏꯔ ꯃꯇꯨꯡꯅ
ꯑꯗꯣ ꯈꯟꯅꯕꯗꯤ ꯅꯍꯥꯟꯅ ꯑꯗꯨꯝ ꯁꯣꯔꯥꯠ ꯃꯅꯨꯡ ꯑꯗꯨꯋꯥꯏ ꯂꯣꯏꯈ꯭ꯔꯕꯅꯦꯕ ꯃꯣꯏ
ꯂꯣꯏꯒꯔꯦ ꯀꯩꯅꯣ
ꯀꯣꯟꯅ ꯐꯣꯡꯗꯣꯔꯛꯄꯩ ꯋꯥꯅꯦꯕ ꯃꯑꯣꯡ ꯌꯦꯡꯊꯣꯛꯁꯤꯒ ꯍꯥꯏꯕꯩ ꯇꯥꯏꯞꯇ ꯀꯣ
ꯒꯙꯥꯅꯦ
ꯐꯣꯟ ꯃꯦꯁꯦꯖ ꯂꯥꯛꯄꯨꯔꯥ ꯈꯣꯡꯉꯛꯏꯖꯦ ꯉꯥꯏꯈꯣꯀꯣ ꯑꯝꯇ ꯌꯦꯡꯒꯦ ꯃꯦꯁꯦꯖ ꯂꯥꯛꯄꯩ ꯑꯣꯏꯃꯥꯜꯂꯦ ꯑꯕꯨꯡꯉꯣꯅꯔ ꯃꯦꯁꯦꯖ ꯑꯝꯇꯪ ꯊꯥꯔꯝꯃꯤꯁꯤꯅ
ꯑꯦ ꯏꯁꯇꯦꯇꯁꯇ ꯔꯦꯛꯁꯟ ꯄꯤꯈꯤꯕꯗꯨꯔꯥ ꯑꯩꯅꯅꯦ
ꯅꯠꯇꯦ ꯏꯃꯥꯒꯤꯗꯩ
ꯑꯗꯨ ꯍꯥꯏꯖꯦ ꯑꯩꯅꯅꯦ
ꯎꯝ
ꯄꯥꯎ ꯐꯥꯎꯅꯔꯤꯕꯣ ꯅꯪ ꯑꯗꯨꯝ
ꯎꯝ ꯐꯥꯎꯅꯗ꯭ꯔꯗꯤ ꯀꯔꯤꯅꯣ ꯅꯪ ꯉꯥꯡꯉꯤꯗꯣ
ꯍꯤꯟꯖꯥꯡ ꯄꯨꯔꯛꯑꯕꯣ ꯆꯥꯛꯀ ꯊꯤꯗꯔꯤꯗ ꯑꯩꯖꯨ ꯂꯥꯏ ꯀꯣꯟ ꯐꯦꯡꯎꯒꯦ ꯎꯝ ꯏꯅꯝꯃ ꯉꯁꯤꯗꯤ ꯐꯣꯟ ꯄꯥꯏꯔꯛꯇꯦ ꯍꯜꯂꯁꯨ ꯇꯧꯔꯛꯇꯦ ꯃꯥ ꯊꯕꯛ ꯆꯤꯟꯈ꯭ꯔꯕ
ꯏꯁ ꯅꯣꯏ ꯑꯗꯨꯒꯤꯗꯨ ꯁꯤꯒꯤꯖꯤꯔꯕ
ꯍ ꯎꯝ ꯍꯥꯥ ꯍꯣꯏ ꯁꯤ ꯋꯥꯔꯤ ꯁꯥꯟꯅꯕꯒꯤ
ꯎꯝ ꯑꯦ ꯕ꯭ꯂꯣꯛꯇꯖꯨ ꯍꯩꯁ ꯗꯤ ꯑꯦꯞ ꯂꯩꯕ꯭ꯔ
ꯍꯥꯥ
ꯑꯦ ꯕ꯭ꯂꯣꯛꯇ ꯍꯩꯁ ꯗꯤ ꯑꯦꯞ ꯂꯩꯕ꯭ꯔ
ꯂꯩꯔꯝꯒꯅꯤ
ꯎꯝ
ꯈꯪꯗꯦ ꯑꯩꯗꯤ ꯑꯗꯣ ꯂꯩꯔꯝꯒꯅꯤ ꯀꯩꯗꯧꯔꯦ ꯑꯃꯨꯛ ꯊꯕꯛꯂꯣ
ꯑꯥ
ꯀꯩꯅꯣ ꯁꯤꯟꯅꯤꯕꯨ ꯑꯗꯨꯝ ꯑꯣꯏꯔꯕ ꯄꯣꯠꯇꯨꯕꯨ ꯁꯤꯟꯅꯤꯕꯨ ꯀꯩꯅꯣ
ꯇꯂꯞ
ꯇꯣꯂꯣꯞ ꯀꯩꯗꯧꯔꯛꯇꯣꯏꯕ
ꯍꯦꯟꯒꯠꯄꯒꯤ ꯑꯃ
ꯅꯠꯇꯦ ꯑꯗꯨꯝ ꯍꯩꯁ ꯗꯤ ꯑꯦꯞ ꯁꯤꯗꯣ ꯅꯠꯇꯕ ꯑꯇꯣꯞꯄ
ꯍꯩꯁ ꯗꯤ ꯑꯦꯞꯅꯦꯕ ꯑꯗꯨ ꯃꯥꯟꯅꯗꯦꯕ ꯃꯥꯒꯤ ꯊꯕꯛꯇꯨꯒꯤ ꯀꯩ ꯍꯥꯏꯅꯤ ꯑ ꯄꯣꯁꯇꯣ ꯃꯥꯟꯅꯗꯗꯅ
ꯑꯣ ꯄꯩꯈꯥ ꯊꯥꯔꯒ
ꯊꯥꯔꯣꯏꯗ ꯃꯣꯏ ꯑꯗꯨꯗꯅꯤꯅ ꯑꯗꯨꯝ ꯎꯝ
ꯄ꯭ꯔꯣꯃꯣꯁꯟ ꯑꯗꯨꯝ ꯀꯥꯕꯤ
ꯅꯣꯏ ꯁ꯭ꯀꯨꯜꯗ ꯅꯪꯁꯦ ꯀꯩ ꯍꯥꯏꯅꯤ ꯑꯣꯖꯥ ꯑꯣꯏꯅ ꯂꯩ ꯋꯥꯔꯗꯦꯟ ꯑꯣꯏꯅ ꯂꯩꯔꯝꯕꯗꯒꯤ ꯑꯣꯖꯥ ꯑꯣꯏꯅ ꯑꯃꯨꯛ ꯂꯩꯗꯅ ꯑꯗꯨꯒꯨꯝꯕꯒꯤ ꯍꯥꯏꯗꯤ ꯃꯈꯟꯗꯣ ꯃꯥꯟꯅꯗꯕ ꯍꯥꯏꯇꯥꯔꯦ ꯀꯩꯅꯣꯗ ꯍꯧꯖꯤꯛꯀꯤꯗ‌‌ꯣ ꯍꯥ
ꯍꯥ ꯃꯥꯏ ꯄꯣꯁꯇꯣ ꯍꯥꯡꯍꯧꯋꯤ ꯃꯤ ꯍꯥꯞꯇꯣꯏꯔꯣ
ꯈꯪꯗꯦ ꯑꯗꯨꯗꯤ ꯑꯩꯖꯨ ꯍꯥꯞꯇꯣꯏꯔꯥ ꯈꯥꯡꯍꯧ ꯃꯥꯒꯤ ꯍꯧꯖꯤꯛꯀꯤꯗꯨꯕꯨꯗꯤ ꯍꯧꯖꯤꯛꯀꯤ ꯊꯕꯛꯇꯣ ꯃꯥꯏꯗ‌ꯣ ꯄꯣꯁꯇꯣ ꯍꯥꯡꯉꯛ ꯄ ꯃꯥꯅ ꯑꯗꯨꯒꯤ ꯃꯥꯅ ꯑꯣꯏꯅ ꯃꯦꯟꯖꯟꯍꯧꯒꯦ ꯇꯧꯕ ꯇꯣꯂꯣꯞꯇꯨ ꯍꯦꯟꯕꯒꯤ
ꯑꯩꯅ ꯇꯥꯜꯂꯤꯁꯤꯅ ꯊꯕꯛꯁꯦ ꯄꯩꯁꯥꯒ ꯑꯗ ꯅꯠꯇꯦ ꯍꯥꯐ‌ꯦꯠ ꯄꯩꯈꯥꯒ ꯊꯥꯗꯕꯤꯗꯣ
ꯄꯩꯈꯥ ꯊꯥꯗ꯭ꯔꯗꯤ ꯌꯥꯔꯣꯏꯍ‌ꯦ ꯅ‌ꯣꯏ ꯊꯕꯛꯇꯨꯗꯤ ꯀꯥꯏꯗꯒꯤ ꯃꯤ ꯄꯩꯈꯥ ꯊꯥꯔ ꯒꯨꯋꯥꯍꯥꯇꯤꯗ ꯄꯩꯈꯥ ꯊꯥꯔ ꯑꯅꯤꯔꯛ ꯊꯥꯔꯒꯅ‌ꯦ ꯈꯜꯂꯤꯅ‌ꯦ
ꯍꯥ
ꯑꯅꯤꯔꯛ ꯊꯥꯔ ꯀꯥꯟꯗꯅꯦ ꯈꯜꯂꯤꯗꯣ
ꯗ‌ꯣ
ꯒꯨꯋꯥꯍꯥꯇꯤꯗ ꯑꯍꯥꯟꯕ ꯊꯥꯕꯩꯗ ꯈꯟꯈꯤ
ꯗꯤꯁꯋꯥꯁ ꯁꯤꯗꯤ ꯀꯔꯤ ꯁꯨꯔꯤ
ꯃꯤꯔ‌ꯦꯝ ꯑꯣꯏꯔ‌ꯦ ꯀꯔꯤ ꯇꯧꯅꯤꯒꯦ ꯃꯥꯕꯨ ꯍꯃꯨ ꯍꯃꯨꯅꯦ
ꯃꯥꯗꯤ ꯀꯣꯏꯆꯠ ꯀꯣꯏꯆꯠ ꯆꯠꯄ꯭ꯔ ꯀꯩ‌ꯝ ꯇꯧꯋꯤꯅꯦ
ꯅꯨꯡꯉꯥꯏꯈ꯭ꯔꯕ ꯂꯥꯏꯐ ꯏꯁꯇꯥꯏꯜꯅꯤ ꯃꯣꯏꯖ‌ꯦ
ꯃꯥꯏ ꯄꯩꯁꯥ ꯏꯃꯥ ꯃꯩ ꯃꯨꯊꯣꯛꯈ꯭ꯔꯦ ꯅꯨꯡꯉꯥꯏꯇꯝ
ꯑꯥ
ꯌꯦ ꯑꯥ ꯊꯝꯃꯒꯦ
ꯀꯗꯧꯋ‌ꯦꯕ ꯀꯥꯁꯤꯜꯂꯛꯑꯦ ꯑꯗꯨꯗꯨꯕꯨ ꯎꯟꯁꯥ ꯑꯅꯧꯕ ꯑꯃꯨꯛ
ꯀꯔꯤꯅꯣ ꯀꯥꯁꯤꯜꯂ‌ꯦꯕꯨ
ꯅꯇꯩ ꯈꯣꯡ ꯀꯥꯔ‌ꯦꯌ‌ꯦ ꯂꯧꯔꯦ ꯌꯦꯡꯒꯦ ꯅꯪꯒ ꯑꯣ ꯃꯥꯏ ꯈꯣꯡ ꯑꯁꯣꯛꯄꯗꯣ ꯐ ꯐꯣꯠꯄ ꯂꯧꯊꯣꯛꯑꯦ ꯑꯆꯥ ꯑꯗꯨꯒ ꯃꯩ ꯌꯥꯏꯌ‌ꯣ ꯍꯥꯏ ꯃꯩ ꯌꯥꯏꯌꯦ ꯀ ꯀꯥ ꯃꯨꯁꯤꯟ ꯃꯨꯒ꯭ꯔ‌ꯦ ꯀꯥꯕ ꯐꯗ‌ꯣꯏꯟ ꯍꯥ
ꯀꯩꯁꯨ ꯍꯥꯏꯗꯦ
ꯀꯃꯥꯏꯟ ꯑꯗꯨ
ꯑꯩꯅ ꯂꯧꯊꯣꯛꯏꯅꯦ ꯅꯣꯛꯅꯤꯡꯗ꯭ꯔꯥ ꯅꯪꯅ ꯍꯦꯛ ꯇꯧꯕꯁꯦ ꯅꯇꯩ ꯏꯕꯦꯝꯃ ꯌꯥꯝꯅ ꯑꯦꯛꯁꯄꯣꯖ ꯇꯧꯕ ꯌꯥꯝꯅ ꯄꯩꯁꯥ ꯄꯥꯏꯕ ꯌꯥꯝ ꯁꯥꯅꯤꯡꯕ ꯅꯨꯄꯥꯅꯤ ꯑꯩꯅ ꯌꯥꯝ ꯅꯣꯛꯅꯤꯡꯕꯅꯦ ꯅꯪꯁꯦ ꯑꯗꯨꯗ ꯅꯠꯇꯦ ꯌꯥꯝ ꯂꯩꯒꯤꯕꯅꯤ ꯑꯗꯨꯒꯤ ꯄꯣꯠꯇꯨꯗꯤ ꯑꯩꯅ ꯇꯧ ꯌꯥ ꯇꯝ ꯇꯧ ꯃꯔꯝꯗꯤ ꯑ ꯑꯩꯅ
ꯄꯨꯟꯁꯤꯒꯤ ꯑꯇꯥꯡꯕ ꯇꯣꯡꯈꯤꯕ ꯅꯨꯃꯤꯠꯅꯦꯕ ꯑꯗꯨꯕꯨꯠꯁꯦ ꯑꯩꯅ ꯁꯤꯀꯦꯟ ꯆꯤꯡꯈꯠꯂꯛꯄꯩ ꯈꯜꯂꯛꯄꯒꯤ ꯀꯥꯏꯗ ꯀꯥꯎꯕ ꯇꯣꯡꯉ ꯕꯨꯠꯅꯦꯅ ꯑꯗꯨ ꯂꯩꯈꯤꯕꯅꯦꯕ ꯫ ꯕꯨꯠ ꯑꯇꯥꯡꯕ ꯑꯃ ꯂꯩꯔꯦ꯫ ꯅꯦꯀꯣ ꯊꯝꯑꯒꯦ ꯑꯃꯨꯛ ꯇꯧꯔꯛꯀꯦ ꯫